ꯍꯂꯣ ꯑ ꯇꯥꯏꯌꯦ
ꯑꯥ
ꯀꯔꯤ ꯇꯧꯕ꯭ꯔꯣ
ꯇꯨꯝꯃ ꯂꯩꯗ ꯍꯧꯖꯤꯛꯇꯤ
ꯑꯧ
ꯅꯪ ꯉꯁꯥꯏ ꯇꯧꯔ ꯌꯥꯗꯕꯗꯨꯒꯤ
ꯑꯥ
ꯆꯞ ꯆꯥꯔꯕ
ꯆꯥꯛꯈ꯭ꯔꯦꯅ ꯑꯩꯈꯣꯏꯗꯤ
ꯆꯥꯈ꯭ꯔ ꯑꯩꯈꯣꯏꯁꯨ
ꯑ
ꯆꯥꯔꯥꯒ ꯍꯧꯖꯤꯛꯇꯤ ꯐꯃꯨꯡ ꯆꯪꯂꯒ ꯂꯩꯔꯦ
ꯑ ꯀꯔꯤ ꯁꯪ ꯆꯥꯕ꯭ꯔꯣ
ꯉꯁꯤꯗꯤ ꯉꯥ ꯊꯣꯡꯉ ꯆꯥꯏꯔꯦ
ꯎꯝ
ꯁꯖꯦ
ꯈꯣꯏꯗꯤ ꯑꯂꯨ ꯄꯝꯀꯤꯡ ꯈꯔ ꯈꯪꯗꯦ
ꯑꯍꯥꯎꯕꯅꯤꯅꯦ
ꯈꯪꯗꯦꯗ ꯍꯤꯡꯅꯤꯡꯉꯥꯏꯒꯤ ꯆꯥꯕꯅꯤ
ꯅꯪ ꯊꯣꯡꯕ꯭ꯔꯣ ꯀꯅꯥꯍꯅ ꯊꯣꯡꯕ꯭ꯔꯣ
ꯑꯩꯅ ꯊꯪꯗꯦ ꯑꯩꯈꯣꯏꯒꯤ ꯀꯨꯞꯅ ꯊꯪꯕꯅꯤ
ꯎꯝ ꯎ
ꯅꯪꯗꯤ ꯅꯪꯅ ꯊꯝꯕ꯭ꯔꯣ
ꯃꯥ ꯑꯣꯏꯅ ꯊꯣꯡꯉꯤꯗ
ꯍꯥꯥ
ꯏꯃꯥ ꯑꯣꯢꯅ ꯊꯣꯡ ꯑꯦꯕ
ꯑꯥꯎ ꯍꯔꯝꯒꯅꯤꯅ ꯀꯩꯗꯤ
ꯈꯪꯗꯦꯗ ꯍꯑꯣꯏꯗ
ꯕꯣ ꯌꯦꯡꯒꯦꯔꯣ ꯉꯁꯤ
ꯍꯣꯏ ꯌꯦꯡꯗꯣꯏꯅ
ꯑ ꯀꯟꯅꯕꯨ ꯁꯄꯣꯔꯠꯧ꯭ꯔꯣ
ꯕ꯭ꯔꯥꯖꯤꯜ
ꯅꯦꯃꯔꯁꯒꯤ ꯐꯦꯟ ꯅꯦꯕꯔꯒꯤ ꯐꯦꯟꯁꯅꯤꯍ
ꯃꯥꯅꯦ
ꯅꯪꯗꯦ
ꯑꯩꯗꯤ ꯂ꯭ꯔꯣꯌꯤꯡ ꯑꯃ ꯨꯁꯁꯥꯄꯔꯇ ꯍꯅꯤ
ꯅꯣꯏꯅ ꯃꯥ ꯁꯄꫭꯠ ꯇꯧꯔꯕꯥ ꯅꯪꯗꯤ
ꯑ
ꯅꯪ ꯑꯩ ꯂꯣꯜ ꯂꯩꯇꯕ꯭ꯔꯣ ꯐꯨꯠꯕꯣꯜꯗ
ꯂꯩꯇꯦ
ꯍꯧꯖꯤꯛ ꯀꯔꯤ ꯇꯧꯕ꯭ꯔꯗꯤ ꯇꯥꯕ꯭ꯔꯣ ꯍꯧꯖꯤꯛ ꯀꯔꯤ ꯇꯧꯕ꯭ꯔꯣ
ꯁꯥꯃꯟꯗꯅ ꯑꯁ ꯂꯣꯏꯔꯦ ꯈꯪꯗꯦ ꯇꯧꯐꯝ ꯈꯪꯗꯅ ꯇꯧꯔ ꯂꯩꯔꯦ ꯐꯃꯨꯡ ꯁꯪꯅꯔꯁꯨ
ꯍꯣꯏ ꯑꯩꯈꯣꯏꯁꯦ ꯌꯥꯝ ꯁꯥꯔꯒ ꯂꯩꯃꯤꯉ
ꯎꯝ ꯥꯏ ꯅꯣꯡ ꯆꯨꯔꯁꯨ ꯁꯥꯏꯔꯝꯃꯤ ꯅꯣꯡꯗꯤ ꯆꯨꯑꯦꯕ ꯉꯁꯤꯁꯦ
ꯑꯣ ꯅꯪ ꯆꯨꯕ꯭ꯔꯣ
ꯍꯣꯏ ꯅꯣꯡ ꯈꯔ ꯈꯔ ꯆꯨꯁꯨ ꯅꯣꯡ ꯆꯨꯔꯁꯨ ꯏꯪꯗꯦꯅꯦ
ꯍꯣꯏ ꯆꯗꯤ ꯑꯩꯈꯣꯏꯗꯤ ꯐꯦꯟ ꯃꯈꯣꯡ ꯈꯛꯇ ꯑ ꯐꯦꯟ ꯃꯈꯣꯡ ꯈꯛꯇ ꯇꯥꯛꯏ ꯑꯗꯨꯒꯤ ꯅꯣꯡ ꯆꯨꯕ꯭ꯔꯥ ꯆꯨꯗꯕ꯭ꯔꯥꯁꯨ ꯈꯪꯂꯔꯣꯏ
ꯎꯝ ꯌꯥꯝ ꯀꯥꯟꯅꯗꯤ ꯆꯨꯕ ꯅꯠꯇꯦ ꯈꯖꯤꯛ ꯈꯖꯤꯛ ꯑꯗꯨꯝ ꯆꯨꯕ ꯋꯥꯅꯤ
ꯑꯥ
ꯎꯝ ꯎ
ꯋꯥꯕ꯭ꯔꯣ ꯍꯥ
ꯍꯣꯏ ꯌꯦꯡꯗꯣꯏꯔꯥ
ꯌꯦꯡꯂꯡꯔꯣꯏ
ꯌꯦꯡꯉꯣ
ꯍꯣꯏ
ꯑꯦ ꯀꯩꯒꯤꯅꫭ ꯕꯣ ꯌꯦꯡꯗꯏ ꯀꯩꯅ
ꯑꯥ
ꯌꯦꯡꯉꯨ ꯀꯩꯅꯣ ꯄꯥꯝꯃꯨꯗ꯭ꯔꯣ
ꯑꯦ
ꯎ
ꯩꯗꯤ ꯑꯗꯨꯈꯣꯏꯗꯤ ꯌꯥꯝ ꯄꯥꯝꯕ ꯅꯠꯇꯦ ꯑꯗꯨꯅꯤ ꯑꯗꯨꯒꯤ ꯐꯖꯅ ꯇꯨꯝꯒꯦ ꯇꯕꯨꯅꯤ
ꯅꯣꯏ ꯂꯥꯏꯟ ꯇꯣꯉꯥꯜꯂꯦꯕ
ꯍꯣꯏ
ꯎ ꯀꯔꯤ ꯂꯥꯏꯅꯣ ꯅꯣꯏꯁꯤꯅ
ꯑꯩꯈꯣꯏꯗꯤ ꯗ꯭ꯔꯃꯥꯅꯤ ꯗ꯭ꯔꯃꯥ
ꯗ꯭ꯔꯃꯥ ꯗ꯭ꯔꯃꯥ ꯈꯔ ꯑꯣꯏꯔꯕ
ꯍꯥꯥ
ꯗ꯭ꯔꯃꯥ ꯒ ꯑꯣꯏꯔꯕ꯭ꯔꯣ
ꯍꯣꯏ
ꯗ꯭ꯔꯃꯥ ꯑꯗꯨꯕꯨ ꯀꯣꯔꯤꯌꯥꯟꯒꯤ ꯗ꯭ꯔꯃꯥ ꯑꯣꯏꯔꯝꯅꯤꯅꯦ
ꯀꯣꯔꯦꯟ ꯈꯛꯇ ꯅꯠꯇꯦ ꯌꯥꯝ ꯚꯔꯁꯤꯇꯥꯏꯜ ꯑꯣꯏꯕꯅꯤ ꯀꯔꯤꯔꯣ ꯑꯃꯈꯛꯇ ꯏꯁꯇꯤꯛ ꯇꯧꯗꯦ
ꯎꯝ ꯎꯝ
ꯀꯣꯔꯤꯌꯦꯟꯁꯨ ꯆꯥꯏꯅꯤꯁꯁꯨ
ꯗ꯭ꯔꯃꯥ ꯌꯦꯡꯕꯒꯤ ꯁꯣꯔꯨꯇ ꯑꯐꯨꯕꯥꯜ ꯋꯥꯋꯔꯜꯀꯞ ꯌꯦꯡꯕꯅ ꯐꯠꯇ꯭ꯔꯣ
ꯑꯁ ꯑꯥ ꯈꯪꯗꯦ ꯑꯩꯗꯤ
ꯗ꯭ꯔꯥꯃ ꯌꯦꯡꯅꯤꯗ꯭ꯔꯦꯗ ꯍꯟꯗꯛꯁꯦ ꯁꯣꯠ ꯕꯤꯗꯤꯑꯣꯡ ꯌꯦꯡꯃꯟ ꯌꯦꯡꯃꯟꯗꯅ ꯃꯨꯚꯤ ꯀꯩꯀꯥꯥꯁꯦ ꯌꯦꯡ ꯐꯥꯎꯗꯦ
ꯑꯣ ꯑꯩꯁꯨ ꯍꯧꯖꯤꯛ ꯐꯥꯎ ꯍꯧꯖꯤꯛꯀꯥꯟꯗꯤ ꯗ꯭ꯔꯃꯥꯁꯦ ꯌꯦꯡ ꯌꯦꯡꯗꯦꯗ
ꯁꯣꯔꯠ ꯚꯤꯗꯤꯑꯣ ꯌꯦꯡꯗꯤ ꯃꯨꯕꯤꯁꯦ ꯌꯥꯝꯅ ꯁꯥꯡ ꯁꯥꯡꯕ ꯚꯤꯗꯤꯑꯣꯁꯦ ꯌꯦꯡꯅꯤꯡꯗꯦꯕ
ꯍꯣꯏ ꯆꯨꯝꯃꯤ
ꯐꯦꯁꯕꯨꯛꯇꯒꯨꯝꯕ ꯚꯤꯗꯤꯑꯣ ꯑꯗꯨꯝ ꯑꯗꯨꯃꯥꯏꯅ ꯇꯧꯔ ꯂꯩꯔꯦꯕ
ꯑꯥ ꯔꯤꯜꯁꯅ ꯑꯦꯗꯤꯛ ꯇꯧꯔꯒ ꯂꯩꯈ꯭ꯔꯦ ꯑꯩꯗꯤ ꯍꯧꯖꯤꯛꯁꯦ
ꯔꯤꯜꯁꯨ ꯃꯣꯏ ꯌꯦꯡ ꯑꯩ ꯐꯦꯁꯕꯨꯛꯇ ꯐꯦꯁꯕꯨꯛꯇ ꯕꯤꯗꯤꯑꯣ ꯌꯥꯝ ꯌꯦꯡꯉꯦ ꯑꯩꯗꯤ
ꯑꯣ ꯑꯩꯗꯤ ꯐꯦꯁꯕꯨꯛꯇ ꯄꯥꯛ ꯆꯪꯗꯦ
ꯐꯦꯁꯕꯨꯛꯀꯤ ꯚꯤꯗꯤꯑꯣꯗ ꯍꯥꯏꯗꯤ ꯃꯣꯏꯗꯣ ꯃꯇꯦꯛ ꯐꯖ ꯐꯖꯕ ꯃꯇꯦꯛꯇꯣ ꯊꯥꯒꯠꯂꯦ ꯑꯗꯨ ꯈꯛꯇꯪ ꯌꯦꯡꯕ ꯅꯨꯡꯉꯥꯏꯌꯦꯕ
ꯊꯥꯅꯤꯡꯕꯁꯦ ꯑꯥ ꯃꯈꯣꯏꯅ ꯌꯥꯝ ꯏꯟꯇꯔꯦꯁꯇꯤꯡ ꯑꯣꯏꯕ ꯃꯇꯝꯗ ꯂꯣꯏꯕꯗꯣ ꯑꯨꯁ ꯀꯌꯥꯃꯨꯛꯁꯨ ꯁꯥꯎꯅꯤꯡꯕ꯭ꯔꯥ ꯑꯗꯨꯗꯨ
ꯅꯪꯁꯦ ꯈꯔ ꯅꯟ ꯆꯂꯟ ꯑꯣꯏꯕ ꯃꯥꯜꯂꯤ
ꯀꯩꯕꯥ
ꯈꯔ ꯅꯟ ꯆꯂꯟ ꯑꯣꯏꯕ ꯃꯥꯜꯂꯦ ꯁꯤꯛꯃꯥ ꯑꯣꯏꯕ
ꯑꯩꯔꯣ
ꯍꯣꯏ
ꯁꯤꯛꯃꯥ ꯕꯣꯏ ꯁꯤꯛꯃꯥ ꯕꯣꯏ ꯍꯥꯏꯗ꯭ꯔꯣ
ꯍꯣꯏ ꯑꯗꯨꯃꯥꯏꯅ ꯑꯣꯏꯕ ꯃꯥꯜꯂꯤ ꯈ꯭ꯔꯗꯤ
ꯄꯦ ꯌꯦꯡꯉꯣ ꯇꯧꯋꯦ ꯁꯣ ꯅꯟ ꯆꯂꯟ
ꯅꯪꯅ ꯈꯟꯕꯩ ꯋꯥꯅꯦ ꯍꯌꯦꯡ ꯅꯪ ꯑꯁꯦꯡꯕꯗꯤ ꯂꯣꯏ ꯇꯣꯡꯉꯥ
ꯑꯣ ꯏꯁꯤꯡꯗꯤ ꯀꯃꯥꯏꯅ ꯇꯧꯕ꯭ꯔꯣ
ꯇꯗꯤ ꯌꯥꯝꯅ ꯀ꯭ꯔꯤ ꯍꯥꯏꯁꯤꯔꯥ ꯈꯪꯗꯦꯗ ꯑꯩ ꯏꯁꯥꯃꯛ
ꯈꯪꯗꯕꯒꯤꯔ ꯍꯧꯖꯤꯛꯇꯤ ꯈꯪꯗꯕꯒꯤꯔ
ꯍꯥꯏꯗꯣꯛꯄ ꯉꯝꯗꯦ ꯍꯥꯏꯇꯥꯔꯦ ꯏꯊꯟꯇ ꯑꯩ ꯀꯃꯥꯏꯟ ꯇꯧꯕ꯭ꯔꯥ ꯍꯥꯏꯕꯗꯣ
ꯅꯣꯔꯃꯦꯜꯅꯤꯗ ꯑꯩꯈꯣꯏꯗꯤ
ꯈꯪꯗꯦ ꯑꯗꯨ ꯑꯣꯏꯔꯁꯨ ꯍꯧꯖꯤꯛ ꯅꯪꯅ ꯉꯥ ꯋꯥ ꯉꯥꯡꯕꯁꯦ ꯈꯔ ꯅꯟ ꯆꯂꯟ ꯑꯣꯏꯕꯒꯨꯝ ꯇꯧꯋꯦ ꯍꯩꯕꯅꯤꯗ
ꯅꯪꯗꯤ ꯏꯟꯇ꯭ꯔꯣꯕꯠ ꯑꯣꯏꯕ꯭ꯔꯣ ꯑꯦꯛꯁꯇ꯭ꯔꯣꯕꯠ ꯑꯣꯏꯕ꯭ꯔꯣ
ꯑꯦꯝꯕꯤꯚꯔꯠ ꯑꯦꯝꯕꯤꯚꯔꯠ ꯑꯣꯏꯕꯅꯤ
ꯏꯟꯇ꯭ꯔꯣꯚꯔꯠꯁꯨ ꯑꯣꯏꯗꯦ ꯑꯦꯛꯁꯇ꯭ꯔꯣꯚꯔꯠꯁꯨ ꯑꯣꯏꯗꯦ ꯅꯪꯗꯤ
ꯑꯩꯗꯤ ꯏꯟꯇ꯭ꯔꯣꯕꯠ ꯑꯣꯏꯕꯅꯦ
ꯑꯣ
ꯐꯥꯒꯤ ꯇꯧꯕꯅꯤꯗ
ꯑꯦꯛꯁꯇ꯭ꯔꯣꯕꯠꯅꯦ ꯑꯩꯗꯤ
ꯑꯦꯛꯁꯇ꯭ꯔꯣꯕꯔꯠ ꯔ ꯑꯦꯛꯁꯇ꯭ꯔꯣꯕꯔꯠ
ꯑꯥ
ꯑꯣ
ꯍꯥꯏꯗꯤ ꯃꯤ ꯌꯥꯝꯅ ꯏꯟꯇ꯭ꯔꯣꯕꯠ ꯇꯧꯕꯗꯨ ꯄꯥꯝꯗꯦꯕ
ꯎꯝ
ꯃꯤ ꯑꯃꯅ ꯋꯥ ꯉꯥꯡꯉꯀꯥꯜ ꯇꯨꯃꯤꯟ ꯂꯩꯕꯗꯨ ꯅꯨꯡꯉꯥꯏꯇꯦꯕ
ꯍꯣꯏ ꯍꯣꯏ ꯍꯧꯖꯤꯛꯁꯦ ꯅꯨꯡꯉꯥꯏꯇꯕ꯭ꯔꯣ ꯅꯪ
ꯅꯨꯡꯉꯥꯏꯗ ꯅꯪꯕꯨꯗꯤ ꯑꯩꯗꯤ ꯅꯨꯡꯉꯥꯏ ꯋꯥ ꯉꯥꯡꯉꯤꯁꯤ ꯍꯥꯏꯗꯤ ꯃꯤꯅ ꯋꯥ ꯉꯥꯡꯉꯁꯨ ꯍꯥꯏꯗꯤꯕ ꯑꯗꯨꯗꯤ ꯅꯨꯡꯉꯥꯏꯇꯦꯗꯅ
ꯑꯣ ꯑꯣꯏ
ꯑꯗꯨꯅꯤ
ꯑꯩꯁꯨ ꯑꯗꯨꯈꯣꯏꯗꯤ ꯄꯥꯝꯗꯦ
ꯑꯥ ꯍꯧꯖꯤꯛꯀꯥꯟꯗꯤ ꯑꯗꯨꯝ ꯇꯨꯃꯤꯟ ꯂꯩꯒꯗꯧꯕ ꯃꯇꯝ ꯅꯠꯇ꯭ꯔꯦꯗ
ꯍꯣꯏ ꯍꯣꯏ
ꯇꯨꯃꯤꯟ ꯂꯩꯔꯗꯤ ꯀꯩꯁꯨ ꯑꯣꯏꯔꯣꯏ
ꯆꯨꯝꯃꯦ ꯑꯩꯁꯦ ꯆꯨꯝꯃꯦ ꯆꯨꯝꯃꯦ ꯈꯛꯇ ꯔꯤꯄꯤꯠ ꯇꯧꯔꯒ ꯂꯩ ꯌꯥꯝ ꯍꯧꯖꯤꯛ ꯈ
ꯑꯩꯁꯦ ꯑꯣꯖꯥ ꯁꯥꯔ ꯂꯩꯅꯤꯀꯣ ꯂꯥꯁꯇ
ꯑꯩꯅ ꯏꯁꯇꯨꯗꯦꯟ ꯑꯣꯢꯌꯦ
ꯑꯗꯨꯅ ꯑꯗꯨ ꯇꯧꯔꯒ ꯑꯣꯖꯥꯗ ꯏꯁꯇꯨꯗꯦꯟ ꯑꯃꯨꯛ ꯀꯔꯦꯛꯁꯟ ꯇꯧꯔ ꯂꯩꯔꯝꯕꯅꯤ
ꯅꯪꯒꯤ ꯕꯣꯏꯁꯁꯤ ꯌꯥꯝ ꯑꯉꯥꯡ ꯑꯣꯏꯔ ꯃꯥꯜꯂꯦ ꯇꯥꯔꯔꯤꯁꯦ
ꯑꯩꯁ ꯑꯉꯥꯡ ꯑꯣꯏꯗ꯭ꯔꯦ ꯑꯩꯈꯣꯏꯗꯤ ꯑꯍꯥꯟ ꯁꯥꯈ꯭ꯔꯦ
ꯁꯥꯕꯩ ꯀꯥꯡꯕꯨꯗꯨꯗꯤ ꯑꯣꯏꯔꯝꯕ ꯌꯥꯏꯕꯀꯣ
ꯑꯥ ꯑꯥ ꯑꯉꯥꯡ ꯑꯣꯏꯗ꯭ꯔꯦ
ꯑꯉꯥꯡ ꯃꯈꯣꯜ ꯃꯥꯜꯂꯦ ꯅꯪꯁꯤ
ꯊꯦꯡꯀ꯭ꯌꯨ ꯍꯥꯏꯕ ꯇꯥꯔꯦ
ꯁꯤ ꯌꯥꯝ ꯅꯦꯆꯔꯦꯜ ꯑꯣꯏꯌꯦ ꯇꯧꯁꯦ
ꯑꯩꯗꯤ ꯃꯥꯍꯣꯏꯁꯅꯦ ꯑꯗꯨꯝ
ꯍꯥꯥ
ꯑꯩꯗꯤ ꯑꯗꯨꯝ ꯇꯧꯒꯟꯕꯅꯦꯕ
ꯍꯣꯏ ꯅꯪꯒꯤ ꯍꯦꯕꯤꯠ ꯑꯣꯏꯔꯝꯒꯅꯤ ꯑꯗꯨ ꯑꯣꯏꯔꯁꯨ ꯑꯩꯅ ꯇꯥꯕ ꯃꯇꯝꯗꯗꯤ ꯀꯔꯤ ꯍꯥꯏꯁꯤꯔ ꯈꯔ ꯅꯦꯆꯔꯦꯜ ꯑꯣꯏꯕꯒꯨꯝ ꯑꯃ ꯇꯧꯋꯦ
ꯍꯥ ꯑꯗꯨꯃꯥꯏꯅꯗꯤ ꯈꯜꯂꯝꯕ ꯌꯥꯏ ꯃꯤ ꯈꯔꯅꯖꯨ ꯑꯗꯨꯃꯥꯏꯅ ꯍꯥꯏꯕꯅꯦ ꯑꯩꯕꯨ
ꯑꯣ
ꯑꯩꯗꯤ ꯀꯩꯝ ꯈꯥꯟꯗꯦꯕ ꯑꯗꯨꯗꯣ ꯑꯩꯅ ꯍꯥꯏꯗꯤ ꯑꯩꯅ ꯇꯧꯒꯦꯅ ꯇꯧꯔꯨꯕ ꯅꯠꯇꯦꯕ
ꯑꯣ ꯑꯣ
ꯃꯊꯟꯗ ꯊꯣꯛꯈꯤꯕꯩꯅꯦ
ꯑꯩꯁꯨ ꯑꯗꯨꯃꯥꯏꯅ ꯈꯜꯂꯝꯒꯅꯤ ꯍꯧꯖꯤꯛꯇꯤ ꯑꯗꯨꯗꯤ
ꯑꯥ
ꯅꯪꯗꯤ ꯀꯔꯤ ꯇꯧꯔꯒ ꯂꯩꯕ꯭ꯔꯣ
ꯊꯕꯛ ꯇꯧꯋꯤ ꯑꯩꯈꯣꯏꯗꯤ
ꯍꯥꯥ
ꯊꯕꯛ ꯇꯧꯋꯦ
ꯑꯣ ꯑꯗꯨꯒꯤ ꯑꯣꯏꯔꯝꯒꯅꯤꯗ ꯁꯨꯃꯥꯏꯅ ꯇꯧꯕꯁꯦ
ꯍꯝ ꯍꯝ ꯄꯨꯡ ꯄꯨꯡ ꯅꯤꯄꯥꯟꯗꯩ ꯂꯣꯏꯕꯅꯦ ꯊꯕꯛ ꯑꯩꯈꯣꯏꯒꯤꯗꯤ
ꯍꯥꯥ
ꯄꯨꯡ ꯅꯤꯄꯥꯟꯗꯩ ꯊꯕꯛ ꯂꯣꯏꯦꯕ
ꯑꯣ
ꯄꯨꯡ ꯇꯔꯥꯃꯥꯊꯣꯏꯗ ꯍꯧꯔꯒ ꯄꯨꯡ ꯅꯤꯄꯜꯗ ꯂꯣꯏꯁꯤꯟꯕ
ꯊꯦꯡꯉꯦ ꯌꯥꯝ ꯋꯥꯡꯉꯦꯅꯤꯀꯣ ꯑꯗꯨꯗꯤ
ꯋꯥꯗꯤꯗ ꯃꯇꯝ ꯑꯗꯨꯝ ꯀꯩꯅꯣ ꯇꯧꯕꯩ ꯋꯥꯅꯦ ꯗꯦꯂꯤꯕꯔꯤꯒꯤꯅꯤꯅꯀꯣ
ꯑꯣ ꯑꯣ
ꯑꯩꯈꯣꯏꯅ ꯑꯩꯈꯣꯏꯅ ꯁꯦꯝꯃꯒ ꯀꯩꯅꯣ ꯇꯧꯍꯟꯕ ꯑꯩꯈꯣꯏꯅ ꯗꯦꯂꯤꯕꯔꯤ ꯑꯩꯈꯣꯏꯅ ꯇꯧꯒꯦ ꯍꯥꯏꯔꯁꯨ ꯌꯥꯕ ꯃꯤꯅ ꯄꯤꯛ ꯎꯞ ꯇꯧꯔꯁꯦ ꯍꯥꯏꯔꯁꯨ ꯌꯥꯕ ꯑꯗꯨꯃꯥꯏꯅ ꯇꯧꯔ ꯂꯩꯦꯕꯀꯣ
ꯑꯣ ꯀꯔꯤ ꯗꯤꯂꯤꯚꯔꯤ
ꯑꯆꯥꯄꯣꯠꯅꯦꯗ
ꯑ
ꯔꯦꯁꯇꯨꯔꯦꯟꯒꯤ ꯄꯣꯠꯅꯦꯕꯀꯣ
ꯑꯥ ꯑꯣ ꯑꯣꯥ
ꯑꯣꯟꯂꯥꯏꯟꯗ ꯑꯩꯈꯣꯏꯅ ꯊꯥꯒꯠꯄ ꯀꯩꯀꯥ ꯇꯧꯕ
ꯑꯥ
ꯍꯥꯏ ꯇꯔ
ꯑꯩꯁꯤ
ꯍꯟꯗꯛꯁꯤ ꯄꯣꯠ ꯌꯥꯝ ꯁꯤꯠꯇꯦꯅꯤ
ꯎꯝ
ꯁꯤꯠꯄꯨ ꯁꯤꯠꯕꯨ ꯈꯥꯡ ꯂꯥꯛꯄ ꯉꯝꯗ꯭ꯔꯕ ꯑꯃ
ꯑꯣ
ꯁꯤꯠꯇ ꯔꯒꯗꯤ ꯄꯨꯔꯥ ꯁꯤꯠꯇ ꯊ ꯐꯅ ꯇꯥꯔꯦ
ꯎꯝ ꯅꯈꯣꯏꯗꯤ ꯑꯦ ꯅꯪꯗꯤ ꯅꯊꯪꯅ ꯂꯩꯕ꯭ꯔꯣ
ꯂꯣꯏ ꯂꯌꯦ ꯏ ꯃꯥ ꯍꯒ
ꯑꯣ ꯇꯨꯡꯒꯦ ꯇꯧꯈꯤꯕ꯭ꯔꯣ ꯑ ꯅꯠꯇꯦꯀꯣ
ꯑ ꯃꯣꯏꯁꯤ ꯇꯗ꯭ꯔꯔꯤ ꯀꯝ ꯇꯨꯝꯗ꯭ꯔꯦ ꯑꯩꯈꯣꯏ ꯌꯨꯝꯗꯤ ꯍꯧꯖꯤꯛ ꯆꯥꯛ ꯆꯥꯕ ꯂꯣꯏꯔꯣ ꯀꯥꯡꯕꯨꯁ ꯂꯣꯏꯔꯦ ꯑꯗꯨꯃꯥꯏꯅ ꯇꯧꯔ ꯂꯩꯔꯦ
ꯑ
ꯊꯦꯡ ꯊꯦꯡ ꯇꯨꯝꯕꯅꯦ ꯑꯌꯨꯛꯇꯤꯁꯨ ꯊꯦꯡ ꯊꯦꯡ ꯆꯥꯛ ꯆꯥꯕ ꯑꯃ
ꯍꯧꯒꯠꯄꯁꯨ ꯊꯦꯡ ꯊꯦꯡꯅ
ꯑꯋꯥꯣꯏꯕꯁꯨ ꯑꯗꯨꯝ